ꯑꯣ ꯅꯨꯡꯁꯤ
ꯄꯌꯦ
ꯅꯪ ꯁꯤꯕꯗꯣ ꯂꯣꯏ ꯌꯦ ꯅꯒꯦ ꯈꯣꯟ
ꯁꯨ ꯂꯣꯏꯔꯦꯍꯦ ꯅꯨꯡꯁꯤꯕꯅ
ꯇꯥꯗꯕ ꯀꯨꯏꯔꯦ ꯑꯁ ꯎꯅꯁ ꯁꯦ ꯍꯌꯦꯡ ꯎꯅꯁꯦ ꯉꯁꯤꯗꯤ ꯐꯔꯛ
ꯍꯣꯏ ꯍꯌꯦꯡ ꯎꯅꯕ ꯌꯥꯏꯑꯦ ꯎꯝ ꯍꯧꯖꯤꯛꯇꯤ ꯊꯦꯡꯈ꯭ꯔꯅꯦ
ꯍꯣꯏ ꯍꯣꯏ ꯍꯧꯖꯤꯛꯇꯤ ꯑꯃꯨꯛ ꯅꯨꯡꯗꯥꯡ ꯍꯥꯏꯔꯛꯀꯦ ꯑꯗꯨ ꯍꯧꯖꯤꯛꯇꯤ ꯆꯥꯛ ꯌꯦꯟꯁꯥꯡ ꯑꯃꯨꯛ ꯊꯣꯡꯈ꯭ꯔꯅꯤ ꯅꯨꯄꯥ ꯑꯣꯏꯔꯗꯤ ꯑꯩꯈꯣꯏꯁꯨ ꯆꯠꯄ ꯌꯥꯕꯗꯣ ꯅꯨꯄꯤ ꯑꯣꯏꯕꯔꯤꯅꯦ ꯆꯥꯛ ꯌꯦꯟꯁꯥꯡ ꯊꯣꯡꯗ꯭ꯔꯗꯤ ꯌꯥꯗ꯭ꯔꯦ ꯍꯌꯦꯌꯦꯡꯡ ꯎꯅꯁꯦ ꯑꯗꯣ ꯄꯨꯡꯗꯣ ꯍꯣꯔꯦꯟ ꯀꯣꯟꯅ ꯉꯥꯡꯅꯔꯁꯦ
ꯍꯣꯏ ꯅꯪ ꯑꯃꯨꯛ ꯍꯥꯏꯔꯛꯑꯣꯒꯣ ꯑꯗꯨꯗꯤ
ꯍꯣꯏ ꯍꯣꯏ ꯅꯪꯁꯨ ꯀꯔꯝ ꯀꯥꯟꯗ ꯁꯪꯒꯦ ꯍꯥꯏꯕꯗꯣ ꯍꯥꯏꯔꯛꯑꯣ ꯑꯩꯁꯨ ꯍꯥꯏꯔꯛꯀꯦ
ꯌꯥꯕ꯭ꯔꯣ
ꯌꯥꯏꯌꯦ ꯌꯥꯏꯦ
ꯑ ꯅꯣꯏ ꯂꯩꯀꯥꯏꯒꯤ ꯂꯝꯕꯤꯗꯣ ꯐꯕ꯭ꯔꯥ ꯐꯠꯇꯕ꯭ꯔꯥ
ꯑꯁ ꯐꯠꯇꯤꯍꯦ ꯆꯠꯄ ꯅꯨꯡꯉꯥꯏꯇꯦ
ꯑꯣ ꯅꯣꯏꯒꯤꯗꯤ ꯑꯁꯤ ꯉꯝꯕꯅꯤꯅꯀꯣ ꯉꯝꯕꯅꯤꯅ ꯑꯗꯨꯝ ꯀꯔꯤ ꯍꯥꯏꯕ꯭ꯔꯥ ꯑ ꯑꯁ ꯀꯔꯤꯅꯣ ꯂꯩꯔꯝꯃꯣꯏꯕ ꯆꯣꯠ ꯆꯣꯠꯄꯗꯣ ꯂꯩꯕꯥꯛ ꯂꯩꯔꯝꯃꯣꯏ ꯍꯥꯏꯕ ꯂꯩꯕꯥꯛ ꯆꯣꯠꯄꯗꯣ ꯑꯩꯈꯣꯏꯒꯤꯗꯤ ꯑꯁ ꯍꯣꯏ ꯅꯣꯏꯒꯤꯗꯤ ꯀꯪꯕ ꯅꯠꯇ꯭ꯔꯣ
ꯍꯣꯏ ꯀꯪꯗꯤ
ꯑꯩꯈꯣꯏꯒꯤꯗꯤ ꯂꯣꯏꯔꯦ ꯍꯥꯏꯥꯏꯅꯤꯉꯥꯏ ꯂꯩ ꯉꯁꯤ ꯑꯃꯨꯛ ꯅꯨꯡꯁꯥ ꯐꯖꯅ ꯊꯣꯛ ꯑꯩꯈꯣꯏꯒꯤ ꯀꯔꯤ ꯍꯥꯏꯕꯅꯣ
ꯀꯨꯝ ꯕꯖꯥꯗꯣ ꯀꯩ ꯍꯥꯏꯕ꯭ꯔꯥ ꯃꯃꯤꯡ
ꯅꯥꯄꯤ ꯅꯥꯄꯤ ꯌꯥꯝ ꯂꯩꯕ꯭ꯔꯥ
ꯍꯣꯏ ꯑꯗꯨ
ꯅꯣꯏ ꯑ ꯑꯣ ꯑꯩꯈꯣꯏꯒꯤꯅ ꯑꯗꯨꯗꯤ ꯂꯩꯇꯕ ꯑꯗꯨꯕꯨ ꯂꯩꯈꯣꯝ ꯂꯩꯈꯣꯝ ꯉꯥꯛꯇ ꯉꯥꯏꯕ
ꯎꯝ
ꯅꯣꯏꯒꯤꯗꯨ ꯅꯥꯄꯤ ꯌꯥꯝꯃꯗꯤ ꯀꯩꯅꯣ ꯑ ꯀꯩꯅꯣ ꯆꯥꯒꯅꯤꯀꯣ ꯅꯣꯏꯒꯤ ꯈꯣꯡꯗ ꯀꯔꯤꯅꯣ ꯑꯃꯨꯕꯗꯣ
ꯑꯁ ꯑꯩ ꯉꯔꯥꯡ ꯑ ꯂꯧ ꯂꯧ ꯆꯠꯄ ꯀꯥꯟꯗ ꯑꯗꯨ ꯆꯕꯧ ꯋꯥꯅꯤꯗ
ꯑꯆꯧꯕ ꯅꯪꯒꯤ ꯏ ꯏꯂꯣ ꯏ
ꯍꯣꯏ ꯌꯥꯝ ꯅꯥꯕꯗꯣ ꯑꯗꯨꯒ ꯑꯗꯨ ꯂꯧꯊꯣꯛꯄ ꯀꯥꯟꯗꯀꯣ ꯏꯗꯣ ꯌꯥꯝ ꯊꯣꯛꯄ ꯃꯥꯜ
ꯑꯣꯗꯣ ꯍꯥꯠꯇꯣꯛꯄ꯭ꯔꯥ ꯍꯥꯠꯇꯣꯛꯄ꯭ꯔꯥ ꯍꯥꯠꯇꯣꯛꯇꯕ꯭ꯔꯥ
ꯍꯥꯠꯇꯣꯛꯈ꯭ꯔꯦ ꯑꯗꯣ ꯃꯩꯗꯀꯣ ꯃꯩꯗ ꯊꯝꯃꯒ ꯄꯣꯛꯀꯥꯏ
ꯅꯪꯗꯤ ꯊꯨꯝꯗ ꯊꯨꯝ ꯅꯠꯇꯦ ꯊꯨꯝꯗ ꯊꯝꯔꯒ ꯀꯔꯤꯅꯣ ꯇꯧꯍꯟꯒꯦ ꯍꯥꯏꯗꯦ ꯃꯥꯉꯣꯟꯗꯁꯨ ꯋꯥꯍꯟꯒꯦ ꯍꯥꯏꯗꯦ
ꯃꯩꯅ ꯋꯥꯒꯅꯤꯅꯦ ꯀꯔꯤꯗꯣ
ꯃꯩꯅ ꯋꯥꯕ꯭ꯔꯅꯦ ꯅꯠꯇꯦ ꯊꯨꯝꯗ ꯊꯝ꯭ꯔꯗꯤ ꯑꯗꯨꯝ ꯋꯥꯔꯒ ꯁꯤꯒꯅꯤꯕ ꯑꯗꯨꯝ ꯎꯝ ꯀꯔꯤꯌꯥ ꯍꯥꯏꯒꯦꯔ ꯂꯦꯡ ꯂꯦꯡꯡꯂꯒ ꯀꯣ ꯑꯗꯨꯝ ꯑꯥꯎ ꯐꯔꯦꯅꯦ ꯐꯔꯦꯅꯦ ꯎ ꯇꯂꯦ ꯑꯗꯨꯒꯨꯝꯕꯁꯨ ꯕꯦꯔꯥꯅꯤ
ꯎꯝ ꯕꯦꯔꯥꯅꯤ
ꯎꯝ
ꯅꯪ ꯍꯧꯖꯤꯛ ꯍꯧꯖꯤꯛ ꯇꯜꯂꯅꯤꯀꯣ ꯊꯔꯣꯏ ꯈꯨꯟꯕ
ꯐꯖꯅ ꯁꯥꯔꯤ ꯈꯔ ꯂꯩꯔꯒ ꯆꯠꯀꯅꯤ ꯍꯧꯖꯤꯛ ꯆꯠꯂꯗꯤ ꯕ꯭ꯂꯦꯛ ꯑꯦ ꯑꯃꯨꯕꯤ ꯑꯣꯟꯈ꯭ꯔꯅꯤ
ꯔꯆꯤ ꯂꯩꯅ ꯇ ꯑꯗꯨꯁꯨ
ꯑꯩ ꯑꯩ ꯃꯁꯛ ꯈꯪꯉꯔꯣꯏ ꯅꯣꯏ ꯑꯗꯨꯒꯤ ꯍꯧꯖꯤꯛ ꯆꯠꯅꯤꯡꯗꯦ
ꯆꯠꯂꯤ ꯈꯪꯒꯅꯤꯗ
ꯎꯝ ꯈꯪꯂꯣꯢꯌꯦ ꯅꯪꯗꯤ ꯅꯪꯗꯤ ꯅꯁꯛ ꯌꯥꯝ ꯐꯖ ꯊꯣꯛꯈ꯭ꯔꯦ
ꯑꯁ
ꯍꯌꯦꯡ ꯍꯌꯦꯡ ꯎꯅꯔꯒ ꯈꯪ ꯍꯌꯦꯡ ꯅꯠꯇꯦ ꯍꯌꯦꯡ ꯎꯅꯔꯒ ꯈꯪꯈ꯭ꯔꯅꯤ
ꯑ ꯑꯩꯒꯤ ꯈꯨꯠꯇꯣ ꯌꯥꯗꯕꯀꯣ ꯃꯨꯕ
ꯅꯪꯒꯤ ꯈꯨꯠꯇ ꯃꯣꯖ ꯍꯥꯄꯣ
ꯑꯩꯒꯤ ꯃꯥꯏꯗꯤ ꯈꯔ ꯌꯥꯏꯌꯦ ꯑꯗꯨ ꯉꯧꯕꯗꯣ ꯑꯩꯒꯤ ꯑꯩꯒꯤ ꯈꯨꯠꯇꯤ ꯌꯥꯗ꯭ꯔꯦ
ꯑꯗꯣ ꯈꯨꯠꯇꯤ ꯊꯕꯛ ꯌꯥꯝ ꯇꯧꯕ ꯃꯥꯏꯗꯤ ꯃꯥꯏꯗꯤ ꯊꯕꯛ ꯇꯧꯗꯕꯗꯣ ꯑꯗꯨꯒꯤꯅꯦ ꯑꯩꯒꯤꯁꯨ ꯇꯧꯋꯦ ꯑꯩꯒꯤꯦ ꯈꯣꯒ ꯈꯨꯗꯀ ꯑꯁ
ꯈꯨꯆꯤꯟ ꯍꯥꯏꯕ꯭ꯔꯥ ꯀꯔꯤꯔꯥ ꯑꯗꯨꯁꯨ ꯌꯦꯡꯕ ꯌꯥꯗ꯭ꯔꯦ
ꯑꯗꯨꯗꯤ ꯀꯩꯅꯣꯅ ꯇꯛꯊꯣꯛꯑꯣ ꯕ꯭ꯔꯁꯅ ꯇꯛꯊꯣꯛꯑꯣ ꯑꯗꯨ ꯑꯣꯏꯔꯗꯤ ꯆꯠꯀꯅꯤ
ꯇꯒ꯭ꯔꯣꯁꯨꯨ ꯌꯥꯗ
ꯅꯠꯇꯦ ꯁꯥꯕꯣꯟꯗꯣ ꯁꯥꯕꯣꯟꯗꯣ ꯑꯗꯨꯗ ꯅꯪꯒꯤ ꯈꯨꯖꯤꯟꯗꯣ ꯑ ꯑꯗꯨꯃꯥꯏꯅ ꯈ ꯠꯂꯣ ꯈꯣꯠꯄ ꯂꯣꯏꯔꯒ ꯕ꯭ꯔꯁ ꯕ꯭ꯔꯁꯇꯨꯅ ꯁꯁ ꯑꯗꯨ ꯑꯣꯏꯔꯗꯤ ꯌꯥꯝ ꯊꯣꯛꯄꯅꯤ ꯑꯩꯁꯨ ꯑꯗꯨꯝ ꯅꯨꯡꯇꯤꯒꯤ ꯇꯧꯋ ꯑꯩꯒꯤꯗꯤ ꯈꯨꯖꯤꯟ ꯌꯥꯗꯦ ꯈꯨꯖꯤꯟ ꯈꯨꯠꯀꯤ ꯈꯨꯖꯤꯟꯗꯤ ꯈꯔ ꯐꯔ ꯈꯣꯡꯒꯤ ꯈꯨꯖꯤꯟꯗꯤ ꯑꯁ ꯌꯥꯗꯦ
ꯐꯖꯕꯗꯣ
ꯐꯖꯕꯕꯗꯣ ꯀ ꯍꯥꯏꯕꯤꯌꯨꯔꯥ ꯈꯣ ꯈꯔ ꯈꯔ ꯐꯖꯕ꯭ꯔꯥ ꯉꯁꯤꯒꯤ ꯅꯨꯡꯁꯥꯁꯤꯗ ꯍꯧꯖꯤꯛ ꯑꯃꯨꯛ ꯆꯪꯈ꯭ꯔꯕ ꯑꯃ ꯅꯣꯏꯒꯤ ꯃꯊꯛ ꯂꯩꯀꯥꯏꯗ ꯀꯥꯈ꯭ꯔꯕ ꯃꯥꯜꯂꯦ ꯑꯩꯈꯣꯏꯗ ꯑꯃꯨꯛ ꯂꯩꯇ꯭ꯔꯦ
ꯌꯥꯝ ꯂꯩꯔꯤꯌꯦ
ꯍꯧꯖꯤꯛ ꯂꯥꯛꯄ ꯃꯥꯜꯂꯦ ꯅꯣꯏꯗ ꯑꯩꯈꯣꯏꯗ ꯂꯩꯇ꯭ꯔꯦ ꯍꯧꯖꯤꯛ
ꯌꯦꯗ
ꯎꯝ ꯅꯨꯃꯤꯠ ꯇꯥꯔꯝꯗꯥꯏꯒꯤ ꯆꯠꯈꯤꯕ꯭ꯔꯥ ꯈꯪꯗꯦ
ꯎ ꯎ ꯎ ꯎꯝ ꯎ
ꯌꯥꯝ ꯁꯥꯏꯌꯦ
ꯄꯤꯝꯄꯜꯁ ꯆꯨꯡꯊꯣꯛꯄꯗꯣ ꯂꯅꯥꯕꯗꯣ ꯈꯨꯖꯤꯟꯅ ꯑꯃꯨꯛ ꯄꯥꯏꯕꯤꯈ꯭ꯔꯦ
ꯃꯁꯤ ꯌꯦꯡꯅ ꯀꯁꯤ ꯌꯦꯡꯅ ꯀꯞ ꯄꯥꯏꯕꯤꯕꯗ ꯅꯨꯡꯉꯥꯏꯅꯦ
ꯑ
ꯑꯩ ꯍꯧꯖꯤꯛ ꯅꯤꯡꯁꯦꯝꯒꯤ ꯃꯃꯥꯡꯗ ꯐꯝꯃꯦ ꯑꯗꯨꯒꯤ ꯅꯤꯡꯁꯤꯡꯂꯛꯄ ꯑꯗꯨ ꯎꯔꯒ ꯑꯩꯒꯤ ꯃꯥꯏ ꯗ ꯎꯔꯤꯡ ꯂꯩꯕ ꯃꯥꯜꯂꯦꯀꯣ ꯍꯥꯏꯅ ꯃꯤꯡꯁꯦꯟꯒꯤ ꯃꯃꯥꯡꯗ ꯐꯝꯕꯁꯨ ꯅꯨꯡꯉꯥꯏꯕꯅꯤꯍꯦ
ꯍꯧꯖꯤꯛ ꯂꯩꯇ꯭ꯔꯦꯍꯦ ꯅꯨꯡꯁꯥꯗꯣ
ꯑꯩꯈꯣꯏꯗ ꯑꯃꯨꯛ ꯀꯨꯝꯕ꯭ꯔꯥ ꯑꯗꯨꯗꯤ ꯌꯦꯡꯒꯦ ꯀꯨꯝꯗ ꯑꯥ ꯃꯊꯛ ꯆꯠꯈ꯭ꯔꯕ ꯑꯃꯛ ꯃꯊꯛ ꯛꯇ ꯆꯠꯈ꯭ꯔꯕꯣ ꯃꯥꯂꯦ
ꯇꯨꯅꯤꯡꯉꯥꯏ ꯃꯥꯂꯦ ꯑꯃꯨꯛ
ꯍꯣꯏ ꯅꯣꯡ ꯆꯨꯕ ꯃꯇꯝꯅꯤꯅ
ꯐꯤꯁꯨ ꯐꯥꯎꯕ ꯌꯥꯗꯦꯍꯦ ꯑꯃꯨꯛ ꯅꯣꯡꯖꯨꯒꯅꯤ ꯑꯃꯨꯛ ꯅꯣꯡꯁꯥ ꯅꯨꯡꯁꯥ ꯊꯣꯛꯀꯅꯤꯌꯦ
ꯃꯝꯅꯅꯦ
ꯎꯝ ꯃꯨꯛꯇ ꯆꯅꯕꯇꯥꯔꯦ ꯈꯔ ꯂꯩꯔꯗꯤ
ꯎꯝ
ꯍꯁ ꯀꯔꯤ ꯆꯥꯕ꯭ꯔꯥ
ꯑꯩꯗꯤ ꯆꯥꯗꯦ ꯏꯁꯤꯡ ꯊꯛꯄꯅꯦꯍꯦ
ꯇꯥꯕ ꯃꯥꯟꯕꯀꯣ
ꯑꯩꯅ ꯏꯁꯤꯡ ꯊꯛꯔꯗꯤ ꯑꯗꯨꯃꯥꯏꯅ ꯇꯧꯕ
ꯎꯝ ꯑꯁ ꯑꯩꯒꯤ ꯃꯈꯣꯟ ꯑꯃ ꯇꯥꯔꯝꯒꯅꯤ ꯕꯦꯛꯒ꯭ꯔꯥꯎꯟꯒꯤ ꯀꯩꯅꯣ
ꯍꯥꯥ
ꯕꯦꯛꯒ꯭ꯔꯥꯎꯟ ꯅꯣꯏꯁ ꯇꯥꯕ꯭ꯔꯥ
ꯇꯥꯗꯦ ꯇꯥꯗꯦ ꯀꯔꯤꯁꯨ ꯇꯥꯗꯦ ꯅꯪꯒꯤ ꯈꯣꯟ ꯈꯤꯇꯪ ꯇꯥꯏ ꯑꯩꯗꯤ
ꯑꯣ ꯖꯪꯒꯜꯒꯤ ꯃꯈꯣꯟ ꯑꯃ ꯂꯩꯕꯗꯣ ꯀꯔꯤ ꯍꯥꯏꯕ꯭ꯔꯥ ꯁꯤꯀꯥꯗꯥꯒꯤ ꯃꯈꯣꯟꯗ ꯎ ꯌꯥꯝ ꯇꯥꯏꯌꯦ ꯍꯧꯖꯤꯛ
ꯑꯣ ꯃꯇꯝꯅꯤꯅꯤ ꯅꯨꯡꯊꯤꯤꯟ ꯅꯨꯡꯗꯥꯡ ꯑꯣꯏꯔꯝꯃ ꯍꯥꯏꯗ ꯑꯗꯨꯃꯥꯏꯅ ꯈꯣꯡꯕꯅꯦ
ꯎꯝ ꯎꯝ
ꯁꯀꯤꯁ ꯃꯤ
ꯍ ꯆꯥꯛ ꯌꯦꯟꯁꯥꯡ ꯊꯣꯡꯅꯤꯡꯉꯥꯏꯁꯦ ꯇꯜꯂꯦꯍꯦ ꯊꯥꯃꯟꯕꯒꯤ
ꯆꯥꯛ ꯌꯦꯟꯁꯥꯡꯁꯨ ꯊꯣꯡꯅꯤꯡꯗ꯭ꯔꯦ ꯆꯥꯁꯨ ꯆꯥꯅꯤꯡꯗ꯭ꯔꯦ ꯍꯧꯖꯤꯛ ꯄꯨ ꯊꯟꯕꯒꯤ
ꯎꯝ ꯅꯅꯥꯎ ꯅꯨꯄꯤꯗꯣ ꯌꯥꯎꯑꯣ ꯍꯥꯏꯔꯒ ꯇꯂ ꯍꯥꯏꯅꯦ
ꯑꯁꯤꯆꯤꯟꯅꯥꯎꯄꯤꯗꯣ ꯃꯥ ꯊꯕꯛ ꯌꯥꯝ ꯆꯤꯟꯕꯅꯦ ꯍꯟꯗꯛ ꯑꯗꯨꯒꯤ ꯑꯣꯏꯔꯝꯒꯅꯤ ꯎꯝ
ꯃꯃꯥꯟꯅꯕꯤꯒꯤ ꯑꯃꯒꯤꯗꯤ ꯁꯦꯟ ꯇꯧꯔꯛꯄ ꯅꯝꯕꯔꯗꯣ
ꯑꯣ ꯑꯣ ꯑꯩꯉꯣꯟꯗꯁꯨ ꯍꯥꯏꯔꯛꯄꯅꯦ ꯑꯩ ꯑꯩꯗꯤ ꯑꯁ ꯍꯟꯗꯛ ꯌꯥꯝ ꯕꯤꯖꯤ ꯌꯥꯝ ꯊꯕꯛ ꯆꯤꯜꯂꯦ ꯑꯩꯗꯣ ꯅꯣꯡꯃꯥꯏꯖꯤꯡ ꯅꯨꯃꯤꯠ ꯑꯗꯨ ꯑꯁ ꯑꯗꯨꯝ ꯆꯠ ꯆꯠ ꯆꯠꯂꯒ ꯂꯣꯏꯁꯤꯟꯈ꯭ꯔꯦ ꯑꯗꯨꯒ ꯉꯔꯥꯡꯁꯨ ꯑ ꯑꯣꯖꯥꯁꯤꯡ ꯆꯠꯄꯗꯨꯣ ꯑꯗꯨ ꯊꯤꯟꯕ ꯆꯠꯄ ꯑꯗꯨ
ꯃꯈꯣꯏ ꯈꯨꯟꯐꯥꯎ ꯊꯤꯟꯕꯤꯕ꯭ꯔꯥ
ꯑꯗꯨ ꯊꯣꯡ ꯂꯩꯕꯗꯨꯣ ꯑꯥ ꯃꯊꯛꯇ ꯏꯝꯐꯥꯜ ꯔꯣꯝꯗ ꯊꯣꯡ ꯂꯩꯕꯗꯣ ꯈꯪꯕ꯭ꯔꯥ ꯏꯃ
ꯂꯝꯕꯤ ꯑꯩꯈꯣꯏꯗꯒꯤ ꯑꯗꯨꯝ ꯆꯠꯂꯗꯤ ꯃꯣꯏꯒꯤ ꯈꯨꯟ ꯌꯧꯗ꯭ꯔꯤꯉꯩꯗ ꯊꯣꯡ ꯂꯩꯕꯗꯣ ꯈꯪꯕ꯭ꯔꯥ
ꯑ ꯑꯩꯕꯞ ꯇꯥꯗ
ꯑꯩꯈꯣꯏꯗꯒꯤ ꯆꯠꯂꯦꯅ ꯑꯩꯈꯣꯏꯗꯒꯤ ꯑꯥ ꯁꯣꯔꯣꯛ ꯂꯩꯕꯗꯣ ꯑꯃꯨꯕ ꯁꯣꯔꯣꯛꯇꯣ ꯑꯗꯨꯗꯒꯤ ꯆꯠꯂꯒ ꯊꯣꯡ ꯂꯩꯕꯗꯨ ꯃꯣꯏꯒꯤ ꯈꯨꯟ ꯌꯧꯗ ꯗ꯭ꯔꯤꯉꯩꯗ ꯍꯥꯏꯔꯒ ꯊꯣꯡ ꯍꯥꯏꯕ ꯑꯩꯣ ꯈꯪꯗꯕꯅꯤ ꯇ꯭ꯔꯦꯟꯒꯤ ꯃꯊꯛꯇ ꯂꯩꯕꯗꯨ
ꯑꯣ ꯑꯣ ꯑꯣ ꯈꯪꯉꯦ ꯈꯪꯉꯦ ꯈꯪꯉꯦ ꯑ
ꯑꯗꯨꯗ
ꯑꯣ ꯀꯩꯗꯧꯕ꯭ꯔꯥ
ꯕ ꯊꯤꯜꯂꯁꯤ ꯍꯥꯏꯅꯣꯀꯣ ꯑꯁꯣꯝꯗꯒꯤ ꯑ ꯑꯩꯈꯣꯏꯒꯤ ꯂꯩꯀꯥꯏꯒꯤ ꯔꯣꯝꯗ ꯆꯠꯄꯅꯦꯕ ꯃꯈꯥ ꯊꯥꯔꯣꯝꯗ ꯑꯗꯨꯒ ꯑꯗꯨꯒ ꯀꯔꯤꯅꯣ ꯂꯩꯔꯝꯕ ꯀꯔꯤ ꯍꯥꯏꯕ꯭ꯔꯥ ꯃꯊꯛꯇꯒꯤ ꯃꯊꯛꯇꯒꯤ ꯀꯩꯅꯣ ꯇꯥꯕ ꯑꯗꯣ ꯏꯁꯤꯡꯒ ꯀꯔꯤꯒ ꯂꯩꯈꯣꯝꯒ ꯌꯥꯎꯔꯒ ꯂꯥꯛꯄꯗꯣ ꯑꯗꯨ ꯑꯗꯨꯒꯤ ꯒꯥꯔꯤ ꯆꯠꯄ ꯌꯥꯗꯦ ꯍꯥꯏꯅ ꯑꯃꯨꯛ ꯍꯜꯂꯦ ꯑꯃꯨꯛ ꯍꯜꯂꯒ ꯑꯩꯈꯣꯏ ꯃꯊꯛ ꯂꯩꯀꯥꯏꯒꯤ ꯏꯔꯣꯝꯗ ꯑꯃꯨꯛ ꯊꯣꯡ ꯂꯩꯕꯗꯨ ꯑꯗꯨꯔꯣꯝꯗ ꯑꯃꯨꯛ ꯆꯠꯂꯦ ꯑꯗꯨꯗꯒꯤ ꯑꯗꯨ ꯂꯥꯟꯊꯣꯛꯂꯒ ꯑꯦ ꯀꯩꯅꯣꯝꯗ ꯆꯠꯂꯦ ꯑꯃꯨꯛ ꯗꯨꯀꯥꯟ ꯃꯌꯥꯝ ꯂꯩꯕꯗꯣ ꯑꯩꯈꯣꯏ ꯕꯖꯥꯔꯗꯕ ꯑꯃꯨꯛ ꯀꯨꯝꯃꯦ ꯑꯗꯨ ꯀꯨꯝꯕ ꯂꯣꯏꯔꯒ ꯑꯃꯨꯛ ꯑꯥ ꯊꯣꯡ ꯂꯩꯕꯗꯣ ꯑꯗꯨꯁꯨ ꯃꯨꯛ ꯆꯠꯂꯤꯦ ꯄꯉꯌꯥ
ꯊꯣꯡ ꯌꯥꯝ ꯌꯥꯝ ꯌꯦꯡꯈꯤ꯭ꯔꯣꯏꯅꯦ ꯑꯗꯨꯗꯤ ꯑꯩ
ꯍꯣꯏ ꯑꯁ ꯏꯁꯤꯡꯁꯨ ꯌꯥꯝ ꯆꯥꯎꯔꯝꯈ꯭ꯔꯦꯦ ꯉꯔꯥꯡ ꯅꯍꯥꯡꯕꯨ ꯅꯣꯡ ꯌꯥꯝ ꯇꯥꯕꯗꯣ ꯑꯗꯨꯒꯤ ꯌꯥꯝꯕ ꯑꯁ ꯕꯔꯅꯤ ꯍ
ꯎꯝ ꯅꯪꯁꯦ ꯊꯕꯛ ꯌꯥꯝ ꯆꯤꯜꯂꯤꯅꯦ
ꯑꯣ ꯑꯗꯨꯒꯤ ꯑꯗꯨꯒꯤ ꯅꯨꯡꯊꯤꯤꯟ ꯅꯨꯡꯗꯥꯡ ꯑꯦ ꯅꯨꯡꯊꯤꯟꯗ ꯑꯃꯨꯛ ꯌꯨꯝ ꯆꯠꯂꯦ
ꯎꯝ ꯀꯣꯏꯗꯤ ꯀꯣꯏꯗ꯭ꯔꯣ ꯕꯖꯥꯔ ꯃꯅꯥꯛ ꯃꯊꯛꯀꯤꯗꯣ